ꯎ ꯑ ꯇꯥꯏꯌꯦ ꯗꯥꯎ ꯌꯥꯝ ꯐꯩ ꯉꯁꯤꯁꯦ ꯗꯥꯎ ꯌꯥꯏ
ꯍꯣꯏ ꯇꯧꯕ ꯌꯥꯕꯅꯦ ꯑꯗꯨ ꯑꯩꯒꯤ ꯅꯝꯕꯔꯗꯣ ꯃꯤꯠ ꯃ ꯀꯗ ꯁꯣꯏꯣꯏꯕꯦ
ꯎꯝ
ꯅꯪꯒꯤ ꯂꯥꯁꯇꯁꯤꯗ ꯖꯦꯔꯣ ꯍꯥꯞꯄ ꯑꯃꯒꯤ ꯆꯠꯇꯕ
ꯇꯣꯔꯁ
ꯀꯔꯗ ꯇꯣꯁꯅꯅꯤ
ꯂꯣꯏꯔꯦꯗꯅ ꯍꯥꯏꯕ ꯇꯣꯁ ꯍꯥꯏꯕꯅꯤ
ꯑꯣ ꯇꯣꯔꯁ ꯅꯠꯇꯕ ꯀꯔꯤꯅꯣ ꯑꯃꯁꯨ ꯂꯩ ꯀꯔꯤꯅ ꯑꯁꯨꯨ ꯂꯩꯥꯏꯔꯤꯅꯦ ꯅ ꯑꯗꯨꯝ ꯉꯥꯡꯍꯟꯕ ꯑꯩꯁ ꯃꯗꯁꯨ ꯍꯦꯛ ꯍꯦꯛ ꯉꯥꯡꯕꯅꯦ ꯀꯥꯔꯦ
ꯄꯂꯣꯏ ꯑꯩꯣꯏꯅꯣ ꯀꯣꯏ ꯀꯣꯥꯎꯔꯤꯅꯣ ꯅꯪꯉꯣ ꯍꯥ
ꯍꯝ ꯑꯗꯨ ꯅꯍꯥꯟ ꯅꯍꯥꯟ ꯅꯅꯦ ꯑꯆꯧꯕ꯭ꯔꯥ ꯅꯅꯤ ꯄꯤꯛꯄꯔꯥ ꯈꯪꯗꯦ ꯅꯪ ꯀꯣꯜ ꯀꯟꯐ꯭ꯔꯦꯟꯁ ꯊꯝꯃꯦꯗꯅ ꯑꯩꯉꯣꯟꯗ
ꯎꯝ
ꯑꯗꯨꯁꯨ ꯑꯁ ꯄꯥꯈꯂꯦ ꯃꯗꯔꯅꯤꯍꯦ ꯋꯥꯉꯥꯡꯗ
ꯎꯝ ꯃꯥ ꯃꯅꯦ
ꯑꯗꯨꯗꯤ ꯃꯌꯨꯝ ꯄꯥꯟꯗ꯭ꯔꯤꯕꯣ
ꯄꯥꯂꯦ
ꯎꯝ
ꯃꯖꯥ ꯂꯩ ꯂꯩꯔꯦ
ꯑꯣ ꯑꯗꯨꯒꯤꯔꯣ ꯅꯪ ꯅꯍꯥꯟ ꯗꯨꯀꯥꯟ ꯐꯝꯃꯤ ꯍꯥꯏꯗꯣ
ꯎꯝ ꯗꯨꯀꯥꯟ ꯐꯝꯃꯤꯟꯅꯕꯗꯣ
ꯎꯝ
ꯑꯗꯨꯆ
ꯍꯂꯦ ꯃꯗꯔꯗꯒꯤ ꯍꯟꯕ꯭ꯔꯣ
ꯑꯧꯍꯜꯂꯦ ꯌꯨꯝꯗ ꯂꯥꯛꯑꯗꯤ ꯑꯗꯨꯅ ꯅꯨꯄꯤꯗꯨꯣ ꯇꯤꯟꯅꯔꯅꯤ ꯄ꯭ꯔꯣꯖꯦꯛꯇ ꯂꯥꯛꯑꯗꯤ ꯑꯗꯨ ꯅꯨꯄꯤꯗꯨꯣ ꯇꯤꯟꯅꯔꯅꯤ ꯍꯦꯒꯗ ꯐ꯭ꯔꯦꯅꯦꯦ
ꯑꯆꯥ ꯑꯗꯨ ꯀꯩꯅꯣ ꯂꯟꯊꯣꯏ ꯁꯤꯟꯒꯤ ꯂꯟꯆꯟꯊꯣꯏ ꯂꯟꯊꯣꯏ ꯂꯟꯁꯤꯟꯊꯨꯏ ꯍꯥꯏꯕ꯭ꯔꯥ ꯂꯟꯊꯣꯏ ꯁꯤꯠ ꯍꯥꯏꯕ꯭ꯔꯥ
ꯑꯗꯁꯟ
ꯂꯪꯁꯤꯟ ꯊꯨꯏ ꯅꯠꯇꯦꯀꯣ
ꯎꯝ
ꯑꯗꯨꯒꯤ ꯁꯤꯁꯇꯔꯁꯤꯡꯗꯨꯗꯤ
ꯑꯗꯨꯒꯤ ꯁꯤꯁꯇꯔꯗꯨꯁꯨ ꯂꯩꯌꯦ
ꯑꯗꯨꯇꯤ ꯅꯪꯉꯣꯟꯗꯒꯤ ꯍꯪꯕ꯭ꯔꯥ
ꯃꯥꯁꯨ ꯍꯟꯗꯛꯀꯤ ꯁ꯭ꯀꯨꯜ ꯑꯁꯤꯒꯤ ꯍꯟꯗꯛ ꯃꯔꯛꯀꯤ ꯁ꯭ꯀꯨꯜ ꯑꯁꯤꯁꯦ ꯑꯦꯠꯃꯤꯁꯟ ꯇꯧꯔꯦ ꯉꯁꯤꯅ
ꯕꯦꯁ
ꯑꯩꯅ ꯇꯧꯍꯜꯂꯤꯕ
ꯑꯗꯨ ꯅꯪꯒꯤꯗꯤ ꯈꯔ ꯀꯃꯤꯁꯟ ꯂꯩꯔꯝꯒꯅꯤꯗꯅ ꯑꯗꯨꯒꯤ
ꯈꯪꯗꯦꯗ ꯂꯩꯇꯦ
ꯂꯩꯇꯦ
ꯎꯝ
ꯅꯪꯉꯣꯟꯗ ꯇꯧꯔꯛꯄ꯭ꯔꯣ
ꯍꯧꯖꯤꯛ ꯇꯧꯔꯛꯈꯤꯔꯣꯏ ꯍꯣꯔꯦꯟꯅ ꯑꯩ ꯍꯥꯏꯕꯤꯗꯣꯏꯅꯦ ꯂꯣꯏꯗ꯭ꯔꯤ ꯃꯥꯒꯤ
ꯀꯩꯅꯣ ꯅꯪ ꯉꯁꯥꯏ ꯅꯃꯥꯟꯅꯕꯤ ꯍꯥꯏꯕ꯭ꯔꯥ ꯑꯃ ꯇꯧꯔꯥ ꯍꯥꯏꯗꯨ ꯅꯠꯇ꯭ꯔꯣ
ꯑꯣ ꯑꯗꯨꯅ ꯑꯇꯣꯞꯄ ꯉꯁꯤꯗꯣ ꯈꯪꯕ꯭ꯔꯥ ꯑꯩꯈꯣꯏꯒꯤ ꯊꯕꯛ ꯀꯩꯅꯣꯗꯨꯗ ꯈꯨꯖꯤꯟꯁꯦ ꯀꯛꯎ ꯍꯥꯏꯕ
ꯎꯝ
ꯀꯛꯑꯣ ꯍꯥꯏꯕꯒꯤ ꯑꯩꯗꯣ ꯀꯛꯅꯤꯡꯂꯒ ꯂꯩꯔꯕꯅꯦꯕꯀꯣ
ꯅꯠꯇꯦ ꯀꯩꯅꯣ ꯀꯛꯑꯣꯅꯦ ꯅꯪ ꯆꯠꯈꯤꯕ ꯈꯪꯗꯦ
ꯑꯁ ꯉꯥꯏꯈꯣ ꯍꯣꯔꯦꯜ ꯀꯣꯟꯅ ꯍꯥꯏꯕꯤꯒꯦ ꯑꯗꯨꯒꯤꯗꯨꯗꯤ ꯈꯨꯖꯤꯟꯁꯦ ꯀꯛꯂꯛꯇ꯭ꯔꯗꯤ ꯑꯩ ꯍꯥꯌꯦꯡ ꯂꯥꯛꯀꯗꯣꯏꯅꯦ ꯅꯪꯒꯤꯗꯃꯛ ꯅꯪ ꯈꯨꯖꯤꯟ ꯌꯦꯡꯅꯕꯒꯤꯗꯃꯛ ꯀꯛꯇ ꯂꯥꯛꯀꯗꯣꯏꯅꯦ ꯀꯛꯑꯝꯗ꯭ꯔꯕ ꯅꯪ ꯈꯪꯒꯅꯤ ꯍꯥꯏꯕꯀꯣ ꯑꯩꯅ ꯀꯛꯅꯤꯡꯗꯕꯁꯤꯗꯤ ꯈꯪꯕ꯭ꯔꯥ ꯈꯨꯠ ꯊꯤꯔꯤ ꯀꯥꯟꯁꯤꯗ ꯈꯨꯖꯤꯟꯗꯣ ꯑꯃꯨꯛ ꯀꯛꯊꯣꯛꯈ꯭ꯔꯗꯤ ꯊꯤꯔꯅꯤ ꯍꯦꯟꯅ ꯑꯩꯅ ꯈꯟꯕꯁꯤꯗꯤ ꯈꯟꯕꯁꯤꯗꯤ ꯑꯗꯨꯒꯤ
ꯈꯨꯖꯤꯟ ꯊꯥꯡ ꯄꯨꯔ ꯂꯥꯛꯑꯣ ꯍꯥꯏꯕ ꯌꯥꯗ꯭ꯔ ꯅꯪ
ꯈꯨꯖꯤꯟꯗꯣ ꯀꯛꯑꯦ ꯑꯗꯨꯒ ꯉꯁꯤ ꯏꯔꯨꯖꯔꯦ ꯏꯔꯨꯖꯔꯕ ꯃꯇꯨꯡꯗ ꯉꯁꯤꯁꯦ
ꯑꯥ
ꯑꯩꯅ ꯍꯥꯏꯗꯤ ꯎꯝ ꯀꯣꯛ ꯂꯨꯖꯔꯗꯤ ꯁꯝ ꯀꯣꯛꯇ ꯑꯗꯨꯃꯥꯏꯅ ꯍꯥꯀꯠꯆꯕꯗꯣ ꯑꯗꯨꯃꯥꯏꯅ ꯈꯣꯠꯂꯦꯗꯅ ꯑꯗꯨꯗꯣ ꯈꯣꯠꯄ ꯁꯨꯡꯌꯥ ꯌꯥꯗ꯭ꯔꯕ ꯀꯣ ꯑꯁ ꯑꯩꯅ ꯁꯥꯎꯅꯤꯡꯕꯁꯤꯗꯤ ꯈꯪꯕ꯭ꯔꯥ
ꯑꯗꯨꯗꯤ ꯁꯝꯆꯦꯠ ꯄꯥꯏꯕ ꯌꯥꯗ꯭ꯔꯣ
ꯄꯥꯏꯗꯦ ꯑꯝꯇ ꯄꯥꯏꯗꯦ ꯏꯆꯝ ꯆꯝꯕꯅꯤꯅ ꯁꯝꯄꯨ ꯇꯩꯔꯅꯤ ꯂꯨꯖꯔꯅꯤ ꯑꯗꯩꯩ ꯉꯥꯏꯍꯥꯛ ꯈꯣꯠꯂꯅꯤ ꯂꯣꯏꯔꯦ
ꯑꯁ ꯑꯩ ꯑꯗꯨ ꯍꯥꯏꯔꯒ ꯇꯥꯃꯦꯡꯂꯣꯡꯗ ꯍꯤꯗꯥꯛ ꯐꯪꯗꯕꯀꯣ ꯏꯆꯦ ꯗꯦꯟꯗ꯭ꯔꯞ ꯀꯤꯁꯦ ꯍꯂꯛꯁ ꯍꯥꯏꯅ ꯀꯩꯅꯣ ꯕꯣꯇꯜ ꯃꯆꯥ ꯂꯩꯕꯅꯦꯕ
ꯑꯝ
ꯑꯗꯨꯝ ꯏꯝꯐꯥꯜꯗꯁꯨ ꯀꯩꯅꯣꯅꯤ ꯐꯥꯔꯃꯥꯁꯤ ꯑꯆꯧꯕꯗ ꯈꯛꯇ ꯐꯪꯕ
ꯎꯝ
ꯐꯪꯒ ꯂꯣꯏ ꯑꯗꯨ ꯂꯧꯋꯦ ꯍꯥꯏꯔꯒ ꯑꯗꯨꯝ ꯀꯥꯔꯒ ꯂꯩ ꯂꯧꯗ꯭ꯔꯦ
ꯎꯝ
ꯑꯩ ꯅꯪ ꯏꯝꯐꯥꯜ ꯂꯩꯔꯗꯤ ꯊꯥꯔꯛꯑꯣ ꯍꯥꯏꯒꯦꯗꯨꯗꯤ ꯈꯜꯂꯤꯕ ꯑꯗꯨꯅꯦ ꯑꯩꯩꯁꯨ ꯂꯩꯔꯝꯗ ꯎ
ꯗꯤꯁꯦꯝꯕꯔꯗ ꯀꯨꯝꯂꯥ ꯄꯤꯔꯛꯎꯀꯣ ꯄꯩꯁꯥ ꯊꯥꯔꯛꯀꯦ
ꯆ ꯑꯦꯗꯚꯥꯟꯁ ꯊꯔ
ꯑꯦꯗꯚꯥꯟꯁꯀꯤ ꯂꯩꯇ ꯍꯅ ꯊꯔꯥ ꯀꯗꯕꯅꯦꯦ
ꯍꯅꯦ ꯍꯅꯤ ꯣꯛ ꯀꯌꯥ ꯄꯥꯝꯒꯦ ꯑꯦ ꯅꯣꯏ ꯀꯣꯟꯅꯁꯨ ꯌꯥꯝ ꯍꯧꯔꯔꯕꯅꯤꯗ
ꯅꯣꯏꯒꯤꯗꯣ ꯄꯥꯝꯃꯦ ꯑꯩꯈꯣꯏ ꯈꯨꯟꯒꯤ ꯄꯥꯝꯗꯦ
ꯑꯩꯈꯣꯏꯗꯁꯨ ꯀꯣ ꯍꯥꯏꯔꯤꯕ ꯋꯥꯅꯦ ꯑꯩꯈꯣꯏꯗꯤ ꯇꯃꯦꯡꯂꯣꯗ ꯂꯩꯕꯅꯤꯅ ꯑꯩꯈꯣꯏꯁꯨ ꯂꯧꯒꯦ ꯍꯥꯏꯔꯒꯗꯤ ꯀꯩꯅꯣ ꯆꯤꯡꯗ ꯈꯨꯟ ꯃꯆꯥ ꯃꯆꯥꯁꯤꯡꯅ ꯊꯤꯔꯒ ꯆꯠꯇꯣꯏꯅꯤꯀꯣ
ꯑꯣ
ꯑꯗꯨꯁꯨ ꯃꯐꯝ ꯃꯐꯝ ꯂꯩ ꯍꯥꯎꯕ ꯍꯥꯎꯗꯕ ꯂꯩꯕꯀꯣ
ꯎꯝ
ꯃꯍꯤ ꯌꯥꯝꯃꯁꯨ ꯍꯥꯥꯎ ꯑꯇꯣꯄꯁꯨ ꯂꯩꯌꯦ ꯅ ꯌꯥꯝꯗ꯭ꯔꯁꯨ ꯍꯥꯎꯄꯁꯨ ꯂꯩ
ꯂꯀꯥꯟꯗ ꯂꯥꯛꯄꯗ ꯑꯃꯨꯛ ꯗꯨꯀꯥꯟ ꯐꯝꯃꯨꯗꯣꯏꯅꯦ ꯐ꯭ꯔꯤꯗ ꯑꯝꯇ ꯂꯩꯔꯣꯏ
ꯄꯩꯁꯥ ꯁꯦꯚꯡ ꯇꯔ ꯀ ꯍꯜ ꯂꯇꯅꯦꯕ
ꯅꯠꯇꯦ ꯑꯩꯗꯤ ꯄꯩꯁꯥ ꯆꯠꯐꯝ ꯂꯩꯔꯦꯗꯅ ꯀꯗꯤ
ꯅꯥꯊ ꯀꯗꯥꯏꯗ ꯄꯩꯁꯥ ꯆꯠꯐꯝ ꯂꯩꯒꯦ ꯍꯥꯏꯕꯕꯥꯅꯤꯗ ꯅꯆꯥ ꯂꯩꯁꯨꯁꯨ ꯅꯠꯇꯦ ꯅꯋꯥ ꯂꯩꯕꯁꯨ ꯅꯠꯇꯦ
ꯑꯩ ꯂꯩꯔꯤꯁꯤꯕꯣ ꯑꯩꯅ ꯄꯩꯁꯥ ꯆꯥꯔꯤꯁꯦ ꯅꯪ ꯈꯪꯗꯕꯩꯅꯦ ꯑꯕꯁꯤ ꯀꯅꯥꯝ ꯊꯥꯛꯄ ꯉꯝꯃꯣꯏ ꯑꯩꯁꯦ
ꯑꯩ ꯅꯥꯟ ꯇꯦꯂꯪꯒꯅꯥꯗꯒꯤ ꯍꯜꯂꯛꯄꯗ ꯑꯦ ꯄꯠꯅ ꯂ ꯑꯣꯏꯕ ꯍꯥꯏꯗꯤ ꯑꯦꯌꯥꯔꯄꯣꯔꯠꯇꯠꯇꯣ ꯍꯥꯏꯗ꯭ꯔꯕꯥꯠꯀꯤ ꯑꯦꯌꯥꯔꯄꯣꯔꯠꯁꯨ ꯌꯥꯝ ꯆꯥꯎꯋꯦꯕ
ꯎꯝ
ꯃ ꯆꯠ ꯄꯒꯗꯤ ꯑꯦ ꯅꯠꯇꯦ ꯂꯥꯛꯄꯗꯗꯤ ꯀꯩꯅꯣ ꯃꯤ ꯑꯕ ꯂꯥꯛꯄꯅꯤ ꯑꯗꯨꯝ ꯒ꯭ꯌꯥꯟ ꯇꯥꯅ ꯆꯠꯂꯦꯕ ꯍꯜꯂꯛꯄꯗꯗꯤ ꯑꯩ ꯏꯃꯥꯟꯕ ꯏꯃ ꯈ ꯕꯀꯣ ꯑꯁ ꯑꯩꯁꯨ ꯈꯪꯗ꯭ꯔꯦ ꯍꯥꯏ ꯍ ꯃꯥꯅꯕ ꯃꯗ ꯍꯥꯏ ꯊꯥꯖꯕ ꯂꯩꯇꯦꯕ ꯍꯥꯏꯗꯤ ꯑꯩꯉꯣꯟꯗꯒꯤ ꯍꯦꯟꯅ ꯄꯪꯈꯤꯕ
ꯎꯝ
ꯍꯣꯏ ꯃꯤꯕꯨꯗꯤ ꯌꯥꯝ ꯐꯩ ꯑꯗꯨ ꯑꯣꯏꯔꯁꯨ ꯀꯩ ꯍꯥꯏꯁꯦ ꯃꯄꯥꯟꯗꯅ ꯑꯪꯒꯣꯦꯖ ꯂꯩꯗꯕ ꯍꯥꯏꯇꯥꯔꯦ ꯋꯥꯕꯅꯦ ꯁꯨꯃꯥꯏꯅ ꯑꯗꯨꯒꯨꯝꯕ ꯃꯤ ꯆꯠꯃꯤꯟꯅꯅꯕ ꯍꯥꯏꯕꯁꯦ ꯑꯁ ꯄ ꯋꯥ
ꯎꯝ
ꯃꯇꯝꯗꯨꯗ ꯌꯧꯗ꯭ꯔꯗꯤ ꯐ꯭ꯂꯥꯏꯠꯁꯨ ꯑꯃꯨꯛꯈꯛ ꯀꯦꯟꯁꯦꯜ ꯇꯧꯔꯅꯤ ꯑꯁ ꯈꯔ ꯇ‌ꯣꯏꯅ ꯆꯠꯂꯗꯤ ꯑꯥꯏꯗꯤꯌꯥ ꯂꯩꯔꯦ
ꯑꯁ ꯑꯩꯅ ꯅꯍꯟ
ꯑꯩꯁꯨꯅꯦ ꯑꯍꯥꯟꯕ ꯂꯥꯛꯄꯗꯣ ꯁꯤꯒ‌ꯦ ꯇꯧꯋ‌ꯦ ꯉꯥꯡꯕꯔ
ꯅꯪ ꯅꯊꯟꯗ ꯆꯠꯄꯔꯣ
ꯎꯝ
ꯐꯗꯒꯦ
ꯌꯦꯁ
ꯏꯝꯐꯥꯜꯗꯒꯤ ꯆꯠꯄꯗꯤ ꯌꯥꯝ
ꯅꯨꯡꯉꯥꯏꯕꯅꯤꯗ ꯍꯜꯂꯛꯄꯗꯗꯤ ꯋꯥꯕꯁꯦ ꯃꯄꯥꯟꯒꯤ ꯑꯦꯌꯥꯔꯄꯣꯔꯠꯇ ꯆꯥꯎꯕꯅꯤꯅ ꯒ꯭ꯌꯥꯟ ꯇꯥꯗꯕꯅꯤꯕ
ꯗꯦꯜꯂꯤꯗꯩ ꯆꯠꯄ ꯍꯧꯔꯤꯅꯤꯅ‌ꯦ ꯑꯩꯗꯣ ꯑꯁ ꯏꯝꯐꯥꯜꯗꯒꯤ ꯗꯦꯜꯂꯤ ꯐꯥꯎ ꯗꯦꯜꯂꯤꯗꯒꯤ ꯑꯗꯨ ꯐꯥꯎ
ꯗꯦꯜꯂꯤꯒꯤꯗꯤ ꯗꯥꯏꯔꯦꯛ ꯐ꯭ꯂꯥꯏꯠ ꯂꯩꯔꯝꯒꯅꯤ
ꯗꯦꯜꯂꯤꯒꯤꯗꯤ ꯂꯩꯕ ꯑꯗꯣ ꯑꯩꯅ ꯍꯧꯖꯤꯛ ꯂꯩꯔꯤꯕ ꯃꯐꯝꯒꯤꯁꯤꯗꯤ ꯂꯩꯇꯦꯕ
ꯍꯥꯎꯔꯣꯅ ꯆꯠꯂꯗꯤ ꯀꯅꯦꯛꯇꯤꯡ ꯑꯣꯏꯔꯒꯅꯦꯕꯀꯣ ꯑꯁ ꯑꯩꯈꯣꯏꯗꯤ ꯀꯅꯦꯛꯇꯤꯡꯅ ꯆꯠꯂꯨꯔꯕꯅꯤꯅ ꯂꯣꯏꯔꯦ ꯇꯤꯀꯦꯠ ꯑꯍꯣꯡꯕ ꯊꯤꯕꯗꯗꯤ ꯇꯥꯏꯃꯤꯡꯁꯤꯗꯤ ꯑꯣ ꯁꯚꯦꯟ ꯑꯥꯋꯥꯔꯁ ꯒꯦꯞ ꯂꯩꯕ ꯆꯠꯄꯁꯦ ꯐꯥꯒꯤ ꯅꯠꯇꯦꯍꯦ ꯑꯦꯔꯄꯣꯔꯠꯗ ꯐꯥꯝꯃꯒ ꯇꯨꯝꯃ‌ꯦ ꯑꯩ
ꯃꯤꯁ ꯇꯧꯔꯅꯤ ꯁꯤꯅꯦ ꯐ꯭ꯂꯥꯏꯠꯇꯣ ꯃꯤꯁ ꯇꯧꯔꯅꯤ ꯑꯩꯅ ꯆꯦꯟ꯭ꯗꯔꯗꯤ ꯑꯗꯨ ꯗ‌ꯣ
ꯑꯗꯣ ꯅꯪ ꯇꯥꯏꯃꯤꯡꯗꯣ ꯋꯥꯔꯤꯕꯨꯅꯦ ꯑꯦꯂꯚꯦꯟꯗ ꯂꯩꯔꯦ ꯍꯥꯏꯔꯒꯗꯤ ꯀꯟꯐꯥꯔꯝ ꯑꯣꯏꯔꯦ ꯍꯥꯏꯔꯒꯗꯤ
ꯎꯝ
ꯅꯥꯏꯟ ꯊꯥꯔꯇꯤ ꯑꯗꯥꯏꯗ ꯆꯠꯂꯣ
ꯄꯨꯡ ꯑꯃꯁꯤꯅ ꯆꯠꯊꯣꯛ ꯆꯠꯖꯤꯟ ꯃꯐꯝꯗ ꯂꯣꯏꯅ ꯈꯪꯕꯤꯔ‌ꯣꯕꯀꯣ ꯑꯗꯨ ꯑꯣꯏꯔꯗꯤ ꯌꯥꯔꯦ
ꯎꯝ ꯃꯊꯪꯗꯤ ꯑꯗꯨꯃꯥꯏꯅ ꯇꯧꯔꯅꯤ
ꯊꯔꯇꯤ ꯃꯅꯤꯠꯁ ꯀꯨꯝꯕ ꯂꯩ ꯀꯥꯟꯗꯗꯤ ꯌꯧꯁꯤꯜꯂꯛꯑꯗꯤ ꯅꯪ ꯉꯥꯎꯔꯅꯤ ꯑꯁꯦꯡꯕ
ꯐꯂꯥꯏꯠ ꯀꯦꯟꯁꯦꯜ ꯑꯣꯏꯔꯒꯗꯤ ꯄꯩꯁꯥ ꯑꯃꯨꯛꯀ ꯆꯥꯔꯖꯇꯣ ꯌꯦꯡꯅꯦ ꯑ ꯍꯟꯗꯛꯄꯨꯗꯤ ꯐꯦꯁꯇꯤꯚ ꯁꯤꯖꯟ ꯅꯠꯇꯕꯅꯤꯅ ꯄꯩꯁꯥꯁꯨ ꯈꯔ ꯇꯥꯔꯝ ꯇꯥꯕꯔ
ꯎꯝ ꯇꯥꯏꯌꯦ
ꯁꯟꯁꯀ꯭ꯔꯤꯟ ꯀꯩꯀꯩꯗꯤ ꯁꯤꯖꯤꯟꯅꯗ꯭ꯔꯣ ꯅꯪꯗꯤ
ꯑ ꯄꯨꯦ
ꯁꯟꯁꯀ꯭ꯔꯤꯟꯁꯤꯁꯦ ꯅꯑꯣꯣ
ꯑꯩ ꯁꯝꯃ ꯈꯥꯔꯔꯤꯕꯕ ꯁꯂ ꯀꯔ ꯊ꯭ꯔꯦ ꯁꯖꯨ ꯀ ꯇ ꯀꯔꯤꯦ ꯃꯥꯁꯨꯨ ꯀꯩꯝꯇ ꯏꯗꯦ ꯑꯩ ꯅꯍꯥꯟ ꯑꯩ ꯐꯦꯁꯁꯦ ꯑꯣꯏꯂꯤ ꯇꯧꯋꯦ ꯍꯥꯏꯅꯀꯣ
ꯎꯝ
ꯍꯤꯗꯥꯛ ꯑꯃ ꯇꯩꯕꯅꯦꯕ ꯑꯗꯨꯒꯤ ꯑꯣꯚꯔ ꯗ꯭ꯔꯥꯏ ꯇꯧꯁꯤꯜꯂꯛꯄ ꯋꯥꯅꯤꯗ
ꯎꯝ
ꯑꯗꯨꯗꯒꯤ ꯑꯩ ꯑꯝꯐꯥꯎ ꯁꯤꯖꯤꯟꯅꯗ ꯗꯣꯞ ꯁꯥꯕꯅ ꯁꯤꯖꯤꯟꯅꯕꯁꯤ ꯌꯥꯝ ꯐꯩ
ꯎꯝ
ꯑꯩꯗꯤ ꯃꯣꯏꯆꯔꯥꯏꯁ ꯑꯣꯏꯌꯦꯕ
ꯁꯤ
ꯆꯥ